ꯊ
ꯍꯂꯣ ꯇꯕ꯭ꯔ
ꯇꯌꯦ
ꯑꯣ ꯀꯁꯨ ꯇꯧꯗꯦ ꯆꯥꯛꯆꯥꯥ ꯇꯣꯛꯑꯒ ꯍꯤꯠꯂꯒ ꯂꯩꯌꯦ
ꯀꯔꯤ ꯊꯥꯡ ꯆꯥꯕ꯭ꯔꯥ
ꯑꯩꯈꯣꯏ ꯉꯁꯤ ꯀꯩ ꯆꯪ ꯑ ꯀꯥꯎꯔ ꯏꯍꯦ ꯑꯣ ꯊꯔꯣꯏ ꯊꯔꯣꯏ ꯅꯣꯏꯗꯤ ꯀꯩ ꯏꯟꯁꯥꯡ ꯆꯥꯔꯒꯦ
ꯑꯩꯈꯣꯏꯗꯤ ꯑꯂꯨ ꯆꯌꯦ
ꯑꯣ ꯍꯋꯦ ꯂꯣꯁꯨ ꯑꯁ ꯅꯪ ꯉꯁꯤꯗꯤ ꯀꯥꯏ ꯆꯠꯄ꯭ꯔꯥ
ꯉꯁꯤ ꯅꯣꯅꯦꯗꯥ ꯑꯦꯛꯖꯥꯝ ꯆꯂꯦ
ꯑꯣ ꯑꯦꯛꯖꯥꯝꯗꯣ ꯅꯨꯡꯉꯥꯏꯕ꯭ꯔꯥ
ꯌꯥꯝ ꯅꯨꯡꯉꯥꯏꯌꯦ
ꯑ ꯀꯣꯏꯁꯟꯗꯣ ꯌꯥꯝꯕ꯭ꯔꯥ
ꯀꯣꯏꯁꯟ ꯌꯥꯝꯃꯦ ꯎꯝ ꯇꯦꯟ ꯃꯥꯔꯛꯁꯀꯤ ꯀꯣꯏꯁꯟ ꯑꯍꯨꯝ ꯑꯍꯨꯝ ꯂꯥꯛꯑꯦ
ꯑꯁ ꯑꯗꯨꯗꯤ ꯑꯁ ꯑꯩꯗꯤ ꯉꯁꯤ ꯑꯗꯨꯝ ꯂꯩꯌꯦ ꯀꯔꯤꯩꯁꯨ ꯇꯧꯗꯦ ꯀ꯭ꯔꯤꯁꯇ ꯇꯣꯗ ꯑꯗꯨꯝ ꯂꯩꯔꯦ ꯉꯁꯤꯗꯤ ꯑꯗꯣ ꯎꯝ ꯐꯨꯜ ꯃꯥꯔꯛꯁꯤ ꯀꯌꯥ ꯀꯌꯥꯔ ꯉꯁꯤꯒꯤ ꯑꯦꯛꯖꯥꯝꯗꯣ
ꯐꯣꯔ ꯃꯥꯔꯆ ꯊꯥꯔꯇꯤ ꯐꯣꯔꯇꯤ ꯐꯚ ꯈꯪꯗꯦ ꯍꯟꯗ꯭ꯔꯦꯠ ꯍꯟꯗ꯭ꯔꯦꯠ ꯑꯣꯏꯅꯤ
ꯑꯣ ꯍꯟꯗ꯭ꯔꯦꯠ ꯑꯗꯨꯒ ꯄꯥꯁꯃꯥꯔꯛꯅ ꯊꯥꯔꯇꯤ ꯑꯣꯏꯔꯝꯅꯤꯀꯣ
ꯎꯝ
ꯎ ꯑ ꯅꯨꯡꯉꯥꯏꯔꯗꯤ ꯐꯩꯅꯦ ꯑꯩ ꯑꯩꯗꯤ ꯑꯗꯨꯝ ꯂꯩꯌꯦ ꯏꯆꯥꯅꯨꯄꯤꯒ ꯑꯗꯨꯝ ꯂꯩꯔꯦ ꯀꯔꯤꯁꯨ ꯇꯧꯗꯦ ꯕꯣꯔꯤꯡ ꯆꯨꯋꯦ ꯉꯁꯤꯗꯤ
ꯅꯪꯗꯤ ꯀ꯭ꯔꯤꯁ ꯃꯦꯁꯇꯔꯅꯣ
ꯑꯩꯗꯤ ꯁꯤꯦꯃꯤꯁꯇꯔ ꯂꯣꯏꯔꯦ ꯒ꯭ꯔꯦꯖꯨꯦꯠ ꯂꯣꯏꯔꯦꯗ ꯑꯩꯗꯤ ꯄ꯭ꯔꯤ ꯒ꯭ꯔꯦꯖꯨꯋꯦꯠꯅꯦ ꯍꯧꯖꯤꯛꯇꯤ
ꯅꯪꯦ ꯀꯔꯤ ꯃꯦ ꯔ ꯂꯧꯕ꯭ꯔꯥ
ꯑꯩꯁ ꯕꯤꯕꯤ ꯑꯦ ꯂꯧꯋꯦ
ꯕꯤꯕꯤꯑ
ꯎꯝ ꯕꯦꯆꯤꯂꯔ ꯑꯣꯐ ꯕꯤꯖꯤꯅꯦꯁ ꯑꯦꯗꯃꯤꯅꯤꯁꯇ꯭ꯔꯦꯁꯟ
ꯀꯣꯃꯥꯔꯁꯜꯗꯣ
ꯀꯣꯃꯔꯁꯣꯏ ꯀꯃꯔꯁ ꯂꯥꯏꯟ ꯀꯃꯔꯁ ꯃꯤ ꯍꯣꯏ
ꯏꯝꯐꯥꯜꯗ
ꯑꯣ ꯀꯔꯤꯁꯨ ꯈꯪꯗꯦꯗ ꯍꯣꯏ ꯇꯃ ꯕꯤ ꯕꯤ ꯑꯦ ꯂꯧꯔꯁꯨ ꯕꯤ ꯕꯤ ꯑꯦꯒꯤ ꯑꯥꯏꯗꯤꯌꯥ ꯑꯇ ꯂꯩ ꯅꯠꯇꯦ ꯍꯧꯖꯤꯛꯇꯤꯀ ꯄꯨꯔꯥ ꯕꯨꯗꯅꯦ ꯄ
ꯀꯔꯤ ꯀꯣꯂꯦꯖꯗ ꯂꯩꯕ꯭ꯔꯣ
ꯗꯤ ꯑꯦꯝꯗ ꯂꯩꯕꯅꯦ ꯂꯥꯏꯔꯤꯛ ꯄꯥꯗꯕꯒꯤꯀꯣ ꯌꯥꯗ꯭ꯔꯦꯍꯦ
ꯗꯤ ꯑꯦꯝꯗꯣ ꯔꯤꯒꯨꯂꯔ ꯆꯠꯄ꯭ꯔꯥ ꯔꯤꯒꯨꯂꯔ ꯆꯠꯇ꯭ꯔꯗꯤ ꯐꯥꯏꯟ ꯐꯥꯏꯟ ꯄꯤꯕ꯭ꯔꯥ
ꯐꯥꯏꯟꯗꯤ ꯄꯤꯗꯦ ꯃꯣꯏ ꯑꯥꯔꯠꯁ ꯈꯣꯏꯗꯤ ꯔꯤꯒꯨꯂꯔ ꯆꯠꯇꯕ ꯃꯥꯜꯂꯦ ꯑꯥꯔꯠꯁꯀ ꯁꯥꯏꯟꯁꯀ ꯕꯤ ꯀꯣꯝꯒ ꯑꯗꯣ ꯑꯩꯈꯣꯏ ꯕꯤꯕꯤ ꯑꯦ ꯈꯛꯇꯒꯤ ꯔꯤꯒꯨꯂꯔꯗꯤ ꯆꯠꯄꯅꯦ ꯆꯠꯄꯗꯤ ꯑꯗꯣ ꯕꯪ ꯇꯧꯅꯤꯡꯉꯗꯤ ꯑꯗꯨꯝ ꯇꯧꯋꯦ ꯀꯣꯂꯦꯖ ꯃꯇꯝꯅ ꯀꯅꯥꯅ ꯍꯥꯏꯕ ꯉꯝꯕ꯭ꯔꯥ ꯉꯝꯗꯕꯅꯤ ꯑꯣꯖꯥ ꯁꯤꯡꯖꯣ ꯏꯝꯐꯥꯜꯗ
ꯑꯦꯝ ꯌꯨ ꯗꯤ
ꯑꯦꯝ ꯌꯨꯗꯗꯤ ꯈꯪꯗꯦ ꯀꯃꯥꯏꯅ ꯇꯧꯕ꯭ꯔꯥ
ꯑꯦꯝ ꯑꯗꯨꯗꯤ ꯇꯥꯎꯧꯕꯔ ꯀꯣ
ꯈꯪꯗꯦꯕꯨꯣ ꯇꯧꯕ ꯌꯥꯔꯝꯒꯅꯤꯗ ꯏꯃꯨꯗꯨꯁꯨ ꯑꯌꯥꯝꯕꯗꯤꯀꯣ ꯑꯗꯨꯝ ꯐ꯭ꯔꯤ ꯈꯔꯗꯤ ꯑꯣꯏꯕꯅꯦꯕ ꯀꯣꯂꯦꯖ ꯃꯇꯝꯗꯗꯤ ꯏꯁꯥꯅ ꯈꯪꯅꯤꯡꯉꯗꯤꯀꯣ ꯑꯗꯨꯝ ꯈꯪꯕ ꯇꯥꯕ ꯈꯪꯅꯤꯡꯈ꯭ꯔꯗꯤ ꯑꯗꯨꯝ ꯑꯩꯈꯣꯏꯒꯤ ꯖꯣꯏꯁ
ꯑꯩꯗꯤ ꯑꯦꯝ ꯌꯨꯗ ꯂꯩꯅꯤꯡꯉꯦ
ꯏ ꯌꯌꯨꯝꯗ ꯂꯩꯌꯣ ꯀꯩ ꯁꯕꯖꯦꯛ ꯂꯧꯒꯦꯔꯥ
ꯄꯣꯂꯤꯇꯤꯀꯦꯜ ꯁꯥꯏꯟꯁ ꯂꯧꯒꯅꯤ ꯑꯦꯝ ꯌꯨꯗ ꯂꯩꯅꯤꯡꯉꯥꯏ ꯑꯩ ꯑꯦꯛꯖꯥꯝ ꯊꯥꯕꯅꯦ ꯑꯗꯣ ꯅꯤꯡꯅꯤꯖꯥꯎ ꯨꯡꯉꯥꯏ ꯃꯅꯤ ꯔꯤꯖꯜ ꯂꯥꯛꯑꯒꯗꯤ ꯑꯦꯝ ꯌꯨ ꯑꯦꯝꯌꯨꯗ ꯑꯦꯠꯃꯤꯁꯟ ꯇꯧꯒꯅꯤ
ꯑꯣ ꯑꯣ ꯑꯗꯣ ꯔꯤꯖꯥꯕꯗꯣ ꯀꯔꯝ ꯀꯥꯟꯗ ꯊꯣꯛꯀꯅꯤ
ꯖꯨꯟ ꯂꯥꯁ ꯋꯤꯛꯗ ꯊꯣꯛꯀꯅꯤ ꯍꯥꯏ
ꯑꯁ ꯅꯨꯡꯉꯥꯏꯔꯦꯅꯥ ꯔꯤꯖꯜ ꯑꯦꯛꯖꯥꯝꯗꯣ ꯅꯨꯡꯉꯥꯏꯕ꯭ꯔꯥ
ꯌꯥꯝ ꯅꯨꯡꯉꯥꯏꯇꯦ ꯅꯨꯡꯉꯥꯏꯦ ꯅꯨꯡꯉꯥꯏꯌꯦꯦ ꯍ
ꯅꯅꯨꯡꯉꯥꯏꯗꯤ ꯑꯗꯨꯣ ꯌꯨꯗ ꯂꯥꯏꯕ ꯇꯥꯔꯦ ꯍꯣꯏ ꯊꯥꯖꯩꯗ ꯅꯪꯕꯨ ꯂꯥꯏꯔꯤꯛ ꯍꯩꯕꯅꯤꯅꯀꯣ ꯊꯥꯖꯩꯗ
ꯍꯝ
ꯅꯣ ꯀꯩꯅꯨꯍꯦ ꯑꯁꯦꯡꯕ ꯍꯥꯏꯔꯒ ꯅꯪꯒꯤ ꯐꯦ ꯕ꯭ꯔꯥꯏꯠ ꯃꯊꯦꯜ ꯃꯊꯦꯜꯗꯣ ꯅꯪ ꯈ꯭ꯋꯥꯏꯗꯒꯤ ꯑꯄꯥꯝꯕ ꯃꯊꯦꯜꯗꯣ ꯍꯥꯏꯌꯣꯅꯦ ꯈꯪꯅꯤꯡꯉꯤꯅꯦ ꯗꯎꯔꯥ
ꯃꯊꯦꯜ ꯃꯊꯦꯜꯗ ꯀꯤꯅꯣ
ꯐꯦꯕ꯭ꯔꯥꯏꯠ ꯀꯔꯤ
ꯑꯥ ꯗꯗꯥꯥꯜꯅꯦ ꯗꯗꯥꯥ ꯗꯗꯥꯜꯒ ꯑꯂꯨ ꯀꯥ ꯌꯦꯔꯨꯝ ꯌꯦꯔꯨꯝ
ꯍꯣꯏ ꯍꯣꯏ ꯈꯪꯗꯣꯏꯅꯤ ꯈꯪꯗꯣꯏꯦ ꯑ ꯑ ꯑꯂꯒ ꯌꯦꯔꯨꯝ ꯑꯣꯏꯔꯝꯕꯅꯦ ꯍꯥꯏꯅ ꯈꯟꯕꯅꯦꯅꯦꯕ ꯑꯩꯁꯨ
ꯎꯝ ꯐꯤꯁ ꯑ ꯐꯤꯁꯁꯨ ꯄꯝꯃꯦ
ꯉ ꯉꯁꯨ ꯄꯝꯃꯦ
ꯄꯝꯃꯦ ꯎꯝ
ꯉꯥ ꯆꯥꯎ ꯆꯥꯎꯕꯗꯣ ꯍꯣꯏ ꯍꯥꯎꯕꯅꯤꯗ ꯐꯖꯅ ꯊꯣꯡꯉꯒꯀꯣ ꯃꯍꯤ ꯃꯍꯤ ꯈꯔ ꯌꯥꯝꯗꯕꯤꯗ ꯑꯣꯄꯣ ꯍꯒ ꯑ ꯑꯩꯁꯨ ꯉꯥ ꯄꯥꯝꯃꯦ ꯉꯥꯒ ꯆꯤꯛꯀꯟ ꯄꯥꯝꯃꯦ ꯅꯪꯗꯤ ꯆꯤꯛꯀꯟ ꯄꯥꯝꯗꯣꯏꯕ ꯃꯥꯜꯂꯦ
ꯆꯤꯛꯀꯟꯁꯨ ꯄꯥꯝꯃꯦ ꯆꯤꯛꯀꯟꯒ ꯑꯥꯂꯨ ꯐ꯭ꯔꯥꯏ ꯇꯧꯔꯗꯤꯀꯣ ꯌꯥꯝꯅ ꯆꯥꯅꯤꯡꯉꯦ ꯎ
ꯌꯦꯦꯝ ꯍꯥꯎ ꯃꯅꯦꯦ ꯅꯪ ꯅꯃꯥ ꯍꯥ ꯅꯪ ꯍꯥꯏꯔꯣ
ꯉꯥ ꯐꯥꯕ ꯆꯠꯄꯗꯣ ꯌꯥꯝ ꯌꯥꯝ ꯅꯨꯡꯉꯥꯏꯌꯦ
ꯑꯣ ꯅꯨꯡꯉꯥꯏ ꯍꯣꯏ ꯑꯁ ꯑꯩꯈꯣꯏ ꯅꯍꯥꯟ ꯂꯥꯁ ꯇꯥꯏꯝ ꯑꯩꯈꯣꯏ ꯆꯠꯄꯗꯣ ꯑꯁ ꯅꯣꯡꯃ ꯑꯃꯨꯛ ꯆꯠꯁꯤꯦꯀꯣ
ꯎꯝ
ꯎꯝ
ꯊ ꯊꯔ ꯊꯔꯣꯏꯁꯤ
ꯑꯣ ꯊꯔꯣꯏꯁꯨ ꯈꯨꯟꯕ ꯆꯠꯁꯦ ꯑꯗꯣ ꯅꯃꯥꯟꯅꯕ ꯈꯈꯣꯏꯒ ꯇꯤꯟꯅꯗ꯭ꯔꯕꯣ ꯍꯧꯖꯤꯛꯀꯥꯟ
ꯍꯥ
ꯈꯨꯟꯒꯤ ꯈꯨꯟꯒꯤ ꯅꯃꯥꯟꯅꯕ ꯅꯃꯥꯟꯅꯕ ꯃꯔꯨꯞꯁꯤꯡ ꯇꯤꯟꯅꯗ꯭ꯔꯕꯣ ꯅꯊꯟꯇ ꯂꯩꯕ꯭ꯔꯣ
ꯇꯤꯟꯅꯗ꯭ꯔꯦ ꯍꯧꯖꯤꯛꯇꯤ ꯑꯩ ꯈꯛꯇꯅꯦ
ꯑꯣ ꯏꯁꯇꯗꯤ ꯇꯧꯕꯒꯤꯔꯥ
ꯇꯗꯤꯁꯨ ꯑ ꯉꯁꯤꯗꯤ ꯑꯦꯛꯖꯥꯝ ꯆꯠꯂꯤ ꯆꯠꯂꯦ ꯑꯥ ꯉꯁꯤ ꯁꯤꯗꯤ ꯌꯨꯝꯗ ꯂꯩꯌꯦ ꯊꯕꯛꯁꯨ ꯂꯩꯇꯦ
ꯑꯦꯛꯖꯥꯝ ꯍꯜꯂꯛꯑꯒ ꯌꯨꯝꯗ ꯑꯗꯨꯝ ꯂꯩꯔꯦꯕ
ꯎꯝ ꯇꯨꯝꯃꯦ
ꯎꯝ ꯇꯨꯝꯃꯒꯤꯅꯦꯕ ꯍꯣꯏ ꯈꯪꯉꯦ ꯈꯪꯉꯦ ꯇꯨꯝꯕꯁꯦ ꯅꯨꯡꯉꯥꯏꯕꯅꯤꯅ
ꯌꯥꯝ ꯅꯨꯡꯉꯥꯏ ꯇꯨꯝꯕꯁꯦ
ꯑꯣ ꯏꯁꯇ꯭ꯔꯦꯁ ꯐ꯭ꯔꯤ ꯑꯣꯏꯔꯒ ꯇꯨꯝꯕ ꯅꯨꯡꯉꯥꯏꯕꯅꯦꯕ ꯎꯝ
ꯀ꯭ꯔꯤ ꯇꯧꯒꯅꯤ
ꯑꯩ ꯅꯍꯥꯟꯗꯣ ꯅꯪꯒꯤ ꯑ ꯅꯪ ꯅꯪꯒꯤ ꯚꯤꯗꯤꯑꯣ ꯎꯋꯦꯍꯦ ꯅꯪ ꯑꯉꯥꯡ ꯑꯣꯏꯔꯤꯉꯩꯗ ꯅꯪ ꯕꯣꯜ ꯁꯅꯕ ꯄꯥꯝꯕ꯭ꯔꯥ
ꯍꯧꯖꯤꯛꯇꯤ ꯄꯥꯝꯗꯦ ꯑꯉꯥꯡ ꯎꯝ ꯄꯥꯝꯃꯦ
ꯑꯉꯥꯡ ꯑꯣꯏꯔꯤꯉꯩꯗ ꯄꯥꯝꯃꯦꯕ
ꯃꯔꯨꯞꯁꯤꯡꯒ ꯒ꯭ꯔꯥꯎꯟꯗ ꯌꯥꯝ ꯁꯥꯟꯅꯕꯅꯦ
ꯑꯣ ꯑꯩ ꯎꯑꯦꯕ ꯑꯣ ꯅꯣꯏ ꯑꯉꯥꯡ ꯑꯣꯏꯔꯦꯉꯩꯗ ꯐꯤꯔꯣꯜꯁꯨ ꯍꯥꯞꯇꯕꯤꯗ ꯐꯣꯇꯣ ꯅꯝꯕꯗꯣ ꯅꯨꯡꯁꯤꯍꯦ ꯑꯗꯨꯒꯨꯝꯕꯨ ꯐꯣꯇꯣꯗꯣ ꯕꯣꯜ ꯄꯝꯃꯒꯀꯣ
ꯇꯨ ꯊꯥꯎ ꯇꯨ ꯊꯥꯎꯖꯟ ꯇꯨꯋꯦꯜꯒꯤ ꯐꯣꯇꯣꯅꯦ ꯍꯥꯏꯌꯦ ꯑꯗꯣ
ꯑꯣ ꯊꯗ꯭ꯔ ꯑꯗꯨꯗꯤ ꯆꯍꯤ ꯌꯥꯝ ꯆꯠꯈ꯭ꯔꯦꯅ
ꯎꯝ
ꯅꯨꯡꯁꯤꯌꯦ ꯅꯨꯡꯁꯤꯌꯦ ꯅꯣꯏ ꯇꯨꯔꯦꯟꯗꯁꯨ ꯑꯗꯨꯝ ꯏꯁꯤꯡ ꯁꯥꯟꯅꯅꯤꯡꯉꯥꯏ ꯆꯠꯄ ꯃꯥꯜꯂꯦꯀꯣ
ꯎꯝ ꯌꯨꯝ ꯂꯥꯛꯑꯕꯗꯤ ꯌꯨꯝ ꯂꯥꯛꯑꯗꯤ ꯆꯩ ꯆꯥ ꯆꯩ ꯆꯥꯔꯅꯤ
ꯏꯃꯥꯅ ꯐꯨꯕ ꯑꯃꯨꯛ꯫
ꯎꯝ꯫
ꯑꯁ ꯑꯗꯨ ꯃ ꯇꯝꯗꯣ꯫ ꯁꯤꯗ꯫ ꯅꯨꯡꯁꯤꯌꯦ ꯑꯁ ꯑꯉꯥꯡ ꯑꯣꯏꯔꯤꯉꯩꯗ ꯅꯪꯗꯣ ꯃꯔꯨꯞꯇꫭ ꯌꯥꯝꯕ ꯃꯥꯜꯂꯦ ꯅꯨꯄꯤꯁꯨꯗꯨꯝ꯫
ꯎꯝ ꯅꯨꯄꯤꯁꯨ ꯅꯨꯄꯤꯁꯨ ꯅꯨꯄꯥ꯫ ꯗꯨ ꯌꯥꯝ ꯂꯩꯌꯦꯍꯧꯖꯤꯛꯇꯤ꯫ ꯀ꯭ꯔꯤꯁꯨ ꯂꯩꯇꯦ ꯑꯃꯁꯨ ꯂꯩꯇ꯭ꯔꯦ꯫
ꯍ‌ꯦꯍ‌ꯦ ꯅꯪꯁꯨ ꯀꯔꯤꯔ ꯑꯃꯨꯛ ꯇꯤꯟꯅꯔꯣ꯫ ꯑꯃꯨꯛ ꯇꯤꯟꯅꯕ ꯇꯟ꯫ ꯃꯥꯜꯂꯤ ꯍꯦꯅꯪꯁꯤ꯫ ꯒꯦꯝ ꯁꯅꯥ ꯃꯟꯕꯒꯤ꯫ ꯃꯔꯨꯞ ꯐꯥꯎ ꯀꯥꯎꯕ ꯃꯥꯜꯂꯦꯍꯦ꯫
ꯎꯝ ꯐꯣꯟ ꯂꯩꯔꯗꯤ ꯌꯥꯔꯦ ꯑꯩꯒꯤꯗꯤ꯫
ꯁꯤꯅꯤ ꯍꯦꯟ ꯃꯥꯜꯂꯦꯍꯦ ꯅꯪꯁꯦ ꯐꯣꯟ꯫ ꯐꯣꯟꯅ ꯅꯪꯒꯤ ꯂꯨꯔꯦꯍꯦ꯫ ꯏꯝ ꯅꯃꯥꯟꯅꯕ꯫ ꯃꯔꯨꯞ ꯃꯔꯨꯞꯁꯤꯡꯗꯤ ꯄꯨꯔꯥ ꯁꯦꯀꯦꯟꯗ꯭ꯔꯤꯅꯦꯕ꯫ ꯐꯣꯟꯅ꯫ ꯐꯣꯟꯗ ꯐꯥꯔꯁꯗꯔꯤ꯫
ꯐꯥꯔꯁꯗꯔꯤ꯫
ꯐꯥꯒꯤ ꯇꯧꯅꯦꯍꯦ ꯍꯣꯏ ꯍꯧꯖꯤꯛꯇꯤ ꯈꯔ ꯆꯥꯎꯔꯛꯑꯕꯅꯦꯕꯅꯤꯅ ꯑꯉꯥꯡ ꯑꯣꯏꯔꯤꯉꯩꯗ ꯑꯉꯥꯡ ꯑꯣꯏꯔꯤꯉꯩꯗꯗꯤ ꯑꯗꯨꯝ ꯃꯔꯨꯝ ꯂꯩꯌꯦ ꯑꯩꯁꯨ꯫ ꯆꯥꯎꯕꯅꯤꯅ ꯂꯥꯏꯔꯤꯛ ꯄꯥꯕ ꯃꯇꯝꯁꯨ ꯂꯣꯏ ꯑ ꯀꯩꯅꯣ ꯑꯥ ꯀ꯭ꯔꯤ ꯍꯥꯏꯁꯤꯔ ꯈꯪꯗ꯭ꯔ‌ꯦ ꯑꯣꯏ ꯍꯣꯏ ꯍꯣꯔꯦꯟ ꯑꯃꯨꯛ ꯇꯧꯔꯛꯀꯦꯀꯣ꯫ ꯑꯩꯀꯤꯅꫭ ꯇꯧꯈꯤꯒꯦ꯫